ꯑꯣ ꯅꯨꯡꯉꯥꯏꯔꯤꯕ꯭ꯔꯣ ꯉꯁꯤ ꯗꯤ ꯂꯧ ꯆꯠꯇꯕ꯭ꯔꯣ
ꯉꯁꯤꯗꯤ ꯆꯠꯇ꯭ꯔꯦ ꯁꯨꯃꯥꯏꯅ ꯅꯨꯡꯇꯤꯒꯤ ꯆꯠꯄ ꯁꯔꯨꯛꯄꯨꯗꯤ ꯅꯣꯡꯃꯗꯤ ꯑꯗꯨꯝ ꯂꯦꯞꯁꯦ ꯍꯥꯏꯅ ꯂꯩꯔꯤꯌꯦ
ꯑꯣ ꯍꯟꯗꯀꯥꯟꯗꯤ ꯆꯠꯇꯕ꯭ꯔꯣ
ꯍꯧꯖꯤꯛ ꯀꯥꯟ ꯐꯥꯔꯝꯁꯦ ꯄꯦꯡꯕ ꯂꯣꯏꯔꯦ
ꯄꯦꯡꯕ ꯂꯣꯏꯔꯦ
ꯎꯝ ꯂꯣꯏꯅ ꯆꯤꯡꯊꯣꯛꯈ꯭ꯔꯦ ꯎꯝ ꯐꯔꯦ ꯍꯟꯗꯛꯇꯤ ꯈꯔꯥ ꯊꯕꯛ ꯀꯣꯝꯊꯣꯛꯄꯅꯤꯅꯀꯣ ꯅꯪꯗꯤ ꯑꯗꯨꯝ ꯐꯤꯗꯣ ꯁꯥꯔꯤꯕ꯭ꯔꯣ ꯐꯤꯗꯣ ꯐꯖꯅ ꯁꯥꯔꯤꯕ꯭ꯔꯣ
ꯍꯜꯂꯣ
ꯑꯣ ꯇꯥꯏ ꯇꯥꯏ ꯍꯥꯏꯔꯣ ꯍꯥꯏꯔꯣ ꯑ ꯇꯥꯏ
ꯅꯪꯒꯤ ꯍꯟꯗꯛꯁꯦ ꯅꯪꯒꯤ ꯃꯤꯠ ꯂꯤꯆꯤ ꯐꯥꯝꯗꯣ ꯂꯤꯆꯤꯗꯣ ꯀꯌꯥꯃꯨꯛ ꯐꯪꯈ꯭ꯔꯕ꯭ꯔꯣ
ꯀꯨꯝꯁꯤꯁꯦ ꯍꯣꯏ ꯌꯥꯝ ꯄꯥꯟꯗ꯭ꯔꯦ ꯆꯥꯅꯤꯉꯥꯏ ꯑꯣꯏꯔꯦ ꯍꯥꯏꯕꯗꯤꯀꯣ ꯎꯝ ꯀꯩꯅꯣ ꯅꯣꯡ ꯆꯨꯕ ꯀꯥꯟꯗ ꯀꯔꯤ ꯍꯥꯏ ꯭ꯔꯥ ꯑꯅꯧꯕ ꯇꯥꯔꯛꯄꯗꯣ
ꯎꯝ
ꯂꯦꯟ ꯇꯥꯕꯗꯣ
ꯍꯣꯏ
ꯑꯗꯨꯗꯅ ꯂꯣꯏꯅꯃꯛ ꯇꯥꯔꯒ ꯀꯩꯅꯣ ꯌꯣꯟꯅꯤꯡꯉꯥꯏ ꯊꯣꯛꯇ꯭ꯔꯦ ꯀꯨꯝꯁꯤꯗꯤ ꯂꯤꯆꯤ ꯑꯣꯏꯅꯗꯤ ꯆꯥꯅꯤꯡꯉꯥꯏ ꯈꯛ ꯇꯣ ꯊꯣꯛꯑꯦ
ꯌꯣꯟꯅꯤꯡꯉꯥꯏꯗꯤ ꯂꯩꯇ꯭ꯔꯦ ꯑ ꯃꯊꯪ ꯆꯍꯤꯗꯗꯤ ꯐꯖꯅ ꯄꯥꯟꯒꯗꯧꯕ ꯃꯥꯜꯂꯦ
ꯑꯣ ꯐꯩꯅꯦ ꯐꯩꯅꯦ ꯑꯗꯣ ꯀꯥꯟꯗꯤ ꯎꯃꯣꯛꯀꯗꯨꯗꯤ ꯀꯃꯥꯏꯅ ꯇꯧꯕ꯭ꯔꯣ ꯅꯈꯣꯏꯔꯣꯝꯗꯗꯤ ꯎ ꯃꯔꯣꯛ ꯌꯥꯝ ꯐꯕꯅꯤꯅ
ꯎꯝ ꯎꯃꯣꯔꯣꯛꯇꯣ ꯀꯩꯅꯣ ꯇꯧꯋꯦ ꯍꯧꯖꯤꯛꯄꯨꯗꯤ ꯐꯥꯕ ꯐꯠꯇꯕ ꯈꯪꯗ꯭ꯔꯤꯀꯣ ꯍꯥꯏꯕꯗꯤ ꯃꯥ ꯎꯝ ꯄꯤꯛꯂꯤꯑꯦꯕ ꯑꯩꯈꯣꯏꯗꯤ ꯐꯧꯒ ꯊꯥꯃꯤꯟꯅꯕꯅꯤꯅ ꯀꯣ